ꯑ
ꯍꯜꯂꯣ
ꯀꯩ ꯇꯧꯕ꯭ꯔꯣ
ꯀꯩꯁꯨ ꯇꯧꯔꯗꯦꯗ ꯍꯤꯞ ꯄꯨꯒꯠꯂꯛꯦ ꯅꯪꯗꯤ
ꯑꯩꯁꯨ ꯑꯗꯨꯝ ꯂꯩꯌꯦ
ꯑꯦ ꯇꯁ ꯑꯕ ꯀꯔꯤ ꯃꯊꯦ ꯆꯥꯑ
ꯎꯝ ꯗꯜ
ꯍꯥꯥ
ꯗꯗꯥꯜ ꯆꯑ
ꯑꯩ ꯁꯥꯕꯅꯤꯅꯦ ꯑꯩꯈꯣꯏꯗꯤ ꯉꯥꯅꯨ ꯉꯥꯄ꯭ꯔꯨꯝ ꯆꯥꯏ
ꯉꯅꯨ
ꯎꯝ
ꯍꯕ꯭ꯔꯥ
ꯍꯥꯎꯗꯗ ꯏꯟꯁꯥꯡ ꯆꯥꯅꯤꯡꯉꯥꯏ ꯂꯩꯗꯕꯒꯤ ꯆꯥꯕ ꯋꯥꯗꯅ
ꯑꯦ ꯀꯩꯅꯣꯝꯃ ꯍꯪꯒꯦꯅꯦ ꯎꯝ ꯉꯁꯥꯏꯒꯤ ꯃꯧꯔꯥ ꯂꯩꯁꯥꯕꯤꯔꯣ
ꯈꯪꯗꯦ ꯃꯥ ꯍꯦꯕꯤꯗꯅꯦ
ꯑ
ꯑꯗ ꯆꯍꯤꯗꯤ ꯇ꯭ꯋꯦꯟꯇꯤ ꯅꯥꯏꯟꯒꯤ
ꯅꯪꯗꯤꯌꯦ
ꯑꯩꯈꯣꯏꯗꯤ ꯇ꯭ꯋꯦꯟꯇꯤ ꯁꯤꯛꯁ
ꯑꯣ ꯅꯪꯗꯣ
ꯅꯪꯗꯤ
ꯇ꯭ꯋꯦꯟꯇꯤ ꯐꯣꯔ ꯆꯪꯒꯗꯧꯕ
ꯑꯣ ꯑꯉꯥꯡꯅꯤꯅꯦ ꯍ
ꯎꯝ ꯃꯥꯅꯦ ꯅꯪ ꯍꯥꯟꯅꯨꯈ꯭ꯔꯦ
ꯃꯤꯁꯤꯁꯦ ꯑꯉꯥꯡ ꯑꯣꯏꯔꯝꯕꯅꯦ ꯈꯪꯍꯧꯗꯦ ꯔꯣꯅꯦꯜ ꯔꯣꯅꯦꯜꯗꯣ ꯅꯪꯗꯤ ꯈꯔ ꯆꯍꯤ ꯌꯥꯝꯕꯅꯤꯅꯀꯣ
ꯑꯍꯣꯏ ꯑꯗꯨꯅꯤ ꯅ ꯅ ꯅ ꯔꯣꯅꯥꯜꯗꯣ ꯑꯩꯅ ꯃꯁꯤ
ꯎꯝꯝ
ꯉꯝꯕ꯭ꯔꯌꯦꯡꯁꯦ ꯍꯌꯦꯡ
ꯅ ꯈꯪꯗ꯭ꯔꯤ ꯌꯦ ꯇꯥꯔꯦ ꯍꯥ
ꯎꯝ ꯍꯣꯏ ꯀꯅꯥꯅ ꯉꯝꯕ꯭ꯔꯥ ꯌꯦꯡꯁꯦꯕ
ꯍꯅꯦ ꯍꯌꯦꯡ ꯄꯣꯔꯇꯨꯒꯜꯝ ꯑꯃꯗꯤꯗꯤ ꯑꯩꯈꯣꯏꯒꯤ ꯌꯦꯟ ꯌꯣꯛꯄꯗꯣ ꯆꯥꯒꯦ ꯅꯪ ꯅꯨꯄꯥꯗꯤ ꯀꯣꯜ ꯇꯧꯔꯛꯇ꯭ꯔꯣ
ꯀꯅꯥ
ꯀꯅꯥ ꯅꯪ ꯅꯨꯄꯥꯗꯣ
ꯑꯩ ꯅꯨꯄꯥ
ꯎꯝ
ꯑꯩ
ꯍꯥ ꯇꯧꯔꯛꯑꯦ ꯑꯣ ꯐꯩꯅꯦ
ꯍꯝ
ꯔꯣꯅꯦꯜꯗꯣꯔꯣ
ꯅꯠꯇꯦ ꯍꯦ ꯃꯦꯁꯤꯅꯦ ꯀꯩꯩꯅꯣ
ꯑꯁ ꯇꯂꯤꯗ ꯅꯣꯢꯁꯦ ꯄꯥꯈꯪꯒꯤ ꯊ꯭ꯔꯨꯗꯅ ꯆꯠꯄ ꯃꯥꯜꯂꯦ ꯅꯪꯁꯦ
ꯍꯥꯥ
ꯄꯥꯈꯪꯒꯤ ꯊ꯭ꯔꯨꯗꯅ ꯆꯠꯄ ꯃꯥꯜꯂꯦ ꯃꯦꯁꯤꯁꯦ
ꯎꯝ
ꯅꯣꯏꯗ ꯊꯕꯤ ꯌꯥꯝꯕ꯭ꯔꯣ
ꯊꯕꯤ
ꯑꯥ ꯅꯪ ꯃꯐꯝꯗꯀꯣ
ꯍꯣꯏ
ꯍꯥꯏꯔꯤꯞ ꯅꯣꯏ ꯅꯣꯏꯒꯤ ꯃꯐꯝꯒꯤ ꯍꯔꯤꯕꯣꯞꯇꯣ ꯍꯥꯎꯋꯤꯀꯣ
ꯑꯈꯣꯏ ꯃꯐꯝꯒꯤ ꯍꯩꯔꯤꯕꯣꯕ
ꯎꯝ
ꯑꯥ ꯅꯠꯇꯦ ꯑꯥ ꯀꯩꯅꯣ ꯃꯣꯔꯦ ꯂꯣꯝꯗꯅ ꯍꯥꯎꯋꯦ ꯍꯥꯏꯕ ꯅꯠꯇ꯭ꯔꯣ ꯃꯤꯅ
ꯑꯣ ꯑꯗꯨ ꯌꯥꯝ ꯂꯥꯇ꯭ꯔꯦꯀꯣ ꯅꯣꯏꯗꯅ
ꯅꯪꯁꯨ ꯆꯥꯕ꯭ꯔꯥ ꯑꯗꯨ
ꯎꯝ ꯍꯋꯥꯏ ꯅꯨꯡꯁꯤꯅ ꯃꯅꯝ ꯁꯟꯁꯥꯗ ꯍꯥꯞꯄꯗꯣ
ꯑꯩꯗꯤ ꯈꯪꯗꯦ ꯍꯥꯎꯕ꯭ꯔꯥ ꯍꯥꯎꯇꯕ ꯑꯩꯗꯤ ꯃꯅꯝꯗꯣ ꯍꯩꯅꯗꯦ
ꯏꯁ ꯃꯅꯝꯅ ꯅꯨꯡꯁꯤꯌꯦ ꯍꯥꯏꯔꯒ
ꯍꯣꯏ ꯏꯃꯥꯈꯣꯢꯁꯨ ꯌꯥꯝ ꯆꯥꯏꯌꯦ
ꯎꯝ ꯁꯤꯡꯖꯨ ꯑꯋꯥꯠꯊꯕꯤꯗꯤ ꯂꯩꯕ꯭ꯔꯥ
ꯂꯩꯇ꯭ꯔꯗꯤ ꯅꯪꯁꯨ
ꯑꯁ ꯑꯋꯥꯊꯕꯤ ꯃꯦꯠꯄ ꯆꯥꯅꯤꯡꯉꯦ
ꯑꯁ ꯈꯣꯏꯗꯤ ꯑꯗꯨꯝ ꯆꯥꯏ ꯁꯟꯗꯦ ꯈꯨꯗꯤꯡꯒꯤ ꯆꯥꯏ ꯈꯣꯏꯗꯤ
ꯑꯈꯣꯏꯗꯤ ꯑꯋꯥꯊꯕꯤ ꯐꯥꯎ ꯂꯩꯗꯕ ꯄꯥꯝꯃꯤꯀꯣ ꯅꯣꯏ ꯃꯐꯝꯁꯦ
ꯅꯣꯏ ꯃꯐꯝꯁꯨ ꯅꯨꯡꯉꯥꯏꯅ ꯅꯣꯏ ꯃꯐꯝꯗꯤ ꯑꯣꯔꯦꯟꯖ ꯎꯝ
ꯎꯝ
ꯑꯣꯔꯦꯟꯖ ꯌꯥꯝ ꯂꯩꯕ ꯅꯠꯇ꯭ꯔꯣ
ꯑꯣꯔꯦꯟ ꯆꯥꯅꯤꯡꯗꯦ ꯑꯩꯗꯤ
ꯍꯣꯏ ꯅꯣꯏ ꯃꯐꯝ ꯑꯣꯏꯕꯒꯤ ꯅꯪ ꯆꯥꯅꯤꯡꯗꯕꯅꯦ ꯑꯈꯣꯏꯁꯨ ꯅꯪꯅ ꯍꯧꯖꯤꯛ ꯍꯥꯏꯕꯗꯣ ꯑꯈꯣꯏ ꯃꯐꯝ ꯑꯣꯏꯕꯅꯤꯅ ꯆꯥꯅꯤꯡꯗꯦ ꯑꯈꯣꯏꯁꯨ
ꯑꯁ ꯑꯗꯨꯒꯨꯝꯕ ꯂꯩꯔꯗꯤ ꯅꯨꯡꯇꯤ ꯃꯦꯠꯂꯒ ꯕꯣꯜ ꯌꯦꯡꯉ ꯆꯥꯔꯗꯝ ꯑꯁ
ꯑꯥ
ꯊꯔꯥ ꯑꯣꯅꯦ
ꯊꯥꯔꯛꯀꯦ ꯑꯗꯨꯗꯤ ꯌꯥꯝ ꯍꯧꯋꯤꯅ
ꯍꯣꯡꯉꯦ
ꯑꯗꯨꯗꯤ ꯌꯥꯝ ꯑꯗꯨꯗꯤ ꯌꯥꯝ ꯄꯥꯜꯂꯦꯕ
ꯑꯣ ꯈꯪꯗꯦꯅꯦ ꯑꯩꯈꯣꯏꯗꯗꯤ ꯂꯩꯇꯗ꯭ꯔꯦ ꯑꯩꯈꯣꯏꯗꯤ ꯇꯥꯎꯟ ꯃꯅꯨꯡꯗ ꯂꯩꯕꯒꯤꯀꯣ ꯑꯃꯨꯛꯀ
ꯑꯗꯨ ꯅꯣꯏ ꯅꯣꯏ ꯁꯤꯡꯖꯨ ꯇꯧꯔꯒ ꯆꯥꯕ꯭ꯔꯥ ꯅꯣꯏꯁꯨ
ꯍꯣꯏ ꯑꯗꯨ ꯁꯤꯡꯔꯨ ꯌꯥꯝ ꯃꯥꯦꯗ ꯅꯣꯏꯁꯨ ꯆꯥꯕ꯭ꯔꯥ
ꯍꯥ
ꯅꯁꯨ ꯆꯥꯏꯀꯣ
ꯎꯝ ꯆꯥꯏ ꯑꯗꯣ ꯑꯩꯈꯣꯏꯅ ꯑꯩꯈꯣꯏꯗꯤ ꯅꯨ ꯅꯨꯄꯤ ꯑꯣꯏꯕꯅꯤꯅ ꯑꯗꯨꯝ ꯆꯥꯏ ꯅꯣꯏ ꯀꯃꯥꯏ ꯅꯣꯏ ꯅꯨꯄꯥ ꯉꯥꯛꯇ ꯆꯥꯕ꯭ꯔꯥ ꯅꯠꯇ꯭ꯔꯒ
ꯍꯣꯏ ꯑꯩꯈꯣꯏꯗꯤ ꯑꯩꯈꯣꯏ ꯂꯤꯡꯒꯥ ꯑꯁꯤꯗꯤ ꯅꯨꯄꯤ ꯅꯨꯄꯥ ꯄꯨꯟꯗꯕꯅꯤꯅꯀꯣ ꯑꯩꯈꯣꯏꯗꯤ ꯄꯨꯟꯗꯦ
ꯑꯥ
ꯑꯇꯣꯞꯄ ꯑꯩꯈꯣꯏ ꯃꯊꯛꯀꯤ ꯑꯩꯈꯣꯏ ꯃꯈꯥꯒꯤꯗꯤ ꯃꯣꯏꯗꯤ ꯑꯗꯨꯝ ꯄꯨꯜꯂꯤ ꯑꯗꯣ ꯑꯩꯈꯣꯏ ꯑꯁ ꯈꯪꯗꯦ ꯑꯩꯈꯣꯏꯗꯤ ꯑꯗꯨꯝ ꯑꯉꯥꯡꯗꯅ ꯃꯅꯥ ꯀꯟꯕꯒꯤꯔꯥ ꯈꯪꯗ꯭ꯔꯦ ꯑꯗꯨꯒꯤ ꯅꯨꯄꯤ ꯅꯨꯄꯥ ꯁꯨꯃꯥꯏꯅ ꯆꯥꯃꯤꯟꯅꯕ ꯀꯩꯒꯤꯩ ꯇꯧꯕꯗꯣ
ꯎꯝ
ꯑꯗꯨ ꯇꯧꯗꯦ ꯑꯩꯈꯣꯏꯗꯤ ꯅꯨꯄꯥꯈꯛ
ꯑꯁ ꯑꯩꯈꯣꯏꯗꯤ ꯑꯗꯨꯝ ꯆꯥꯏ ꯑꯩꯈꯣꯏ ꯈꯨꯟ ꯅꯨꯄꯥꯁꯤꯡꯅ ꯍꯦꯟꯅ ꯁꯤꯡꯖꯨ ꯆꯥꯏ
ꯑꯩꯈꯣꯏꯁꯨ ꯅꯨꯄꯥ ꯍꯦꯟꯅ ꯆꯥꯏꯗ ꯑꯩꯈꯣꯏ ꯀꯥꯡꯕꯨꯁꯨ ꯑꯗꯣ ꯅꯨꯄꯤꯁꯨ ꯑꯩꯈꯣꯏ ꯂꯤꯡꯒꯥꯁꯤꯦ ꯈꯔ ꯋꯥꯠꯄ ꯃꯥꯂꯦ
ꯅꯨꯄꯤꯅ ꯇꯧꯕꯅ ꯍꯥꯎꯕꯅꯦ
ꯍꯣꯏ ꯍꯥꯎꯕꯗꯤ ꯍꯥꯎꯋꯦ
ꯅꯣꯏ ꯅꯨꯄꯥꯁꯤꯡꯗꯤ ꯀꯔꯤꯁꯨ ꯍꯥꯏꯁꯨ ꯍꯥꯏꯩꯔꯝꯂꯣꯏ ꯁꯦꯝꯕꯗꯣ
ꯍꯩꯗ ꯄꯔꯛꯑꯅꯤ ꯇꯧꯏ ꯏꯁꯁ ꯑꯁꯤ ꯃꯦꯁꯤꯁꯤꯀꯣ
ꯁ ꯍꯥꯞꯂꯝꯃꯣꯏ ꯑꯩꯈꯣꯏꯗꯤ ꯍꯥꯎꯅ ꯆꯥꯕꯅꯦ
ꯑꯗꯨ ꯅꯨꯄꯤꯅ ꯁꯦꯝꯕꯗꯤ ꯈꯔꯗꯤ ꯍꯦꯜꯂꯝꯕꯁꯨ ꯌꯥꯏ
ꯎꯝ
ꯑꯗꯨ ꯅꯣꯏꯒꯤꯁꯤ ꯃꯣꯔꯣꯛ ꯁꯥꯅꯤꯡꯉꯥꯏ ꯃꯥꯟꯗꯦꯗ ꯍꯣꯏ
ꯃꯔꯣꯛ ꯆꯥꯕ ꯌꯦꯡꯅꯁꯤꯦꯔꯥ
ꯅꯪ ꯍꯥꯏꯌꯨꯔꯥ
ꯑꯥꯥ ꯍꯇ꯭ꯔꯗꯤ
ꯑꯁ ꯑꯩꯈꯣꯏꯗꯤ ꯃꯣꯡ ꯌꯥꯝ ꯆꯥꯏꯍꯦ
ꯑꯗꯨꯗ ꯅꯪ ꯆꯥꯛ ꯆꯕ ꯀꯥꯟꯗ ꯎꯔꯣꯛ ꯑꯃ ꯆꯤꯛꯄ ꯉꯝꯕ꯭ꯔꯥ
ꯐꯨꯜ ꯋꯥꯟꯁꯣꯠ
ꯍꯣꯏ ꯍꯣꯏ ꯌꯥꯝ ꯁꯥꯕ ꯌꯥꯝ ꯁꯥꯕ
ꯉꯝꯒꯦ ꯇꯧꯗꯤ ꯉꯝꯃꯅꯤꯗ
ꯆꯠꯇ꯭ꯔꯦ ꯉꯝꯃꯣꯏꯗ
ꯁꯦꯡꯕꯅꯤ ꯑꯁ ꯃꯣꯔꯣꯛ ꯆꯥꯏꯌꯦ ꯑꯩ ꯍꯣꯏꯅꯦ ꯅꯠꯇꯦꯗ ꯑꯩ ꯅꯍꯥꯟ ꯔꯦꯟꯗ ꯂꯩꯕ ꯃꯐꯝꯗꯨꯗꯤ
ꯍꯥꯥ
ꯑꯩ ꯑꯩ ꯔꯦꯟ ꯃꯐꯝꯗꯨꯗꯗꯤꯀꯣ
ꯑꯥ
ꯈꯣꯏꯒꯤ ꯏꯃꯥꯟꯅꯕꯤꯁꯤꯡ ꯃꯣꯏꯅ ꯊꯣꯡꯕꯤꯔꯝꯃꯦ ꯑꯣ ꯁꯤꯡꯖꯨ ꯁꯤꯡꯖꯨꯗꯣ ꯁꯦꯝꯕꯤꯌꯦꯕ ꯃꯔꯛ ꯃꯔꯛꯇ ꯀꯣ
ꯎꯝ
ꯍꯥꯎꯋꯦ ꯃꯣꯏꯁꯨ ꯁꯦꯝꯕ ꯍꯩꯌꯦ ꯃꯣꯏꯁꯨ ꯇꯥꯡꯈꯨꯜꯅꯤ
ꯍꯩꯌꯦꯅ ꯅꯨꯄꯤꯗꯤ ꯑꯗꯨꯝ ꯍꯩꯕꯅꯦ
ꯎꯝ ꯃꯣꯏꯁꯨ ꯃꯣꯔꯣꯛ ꯆꯥꯕ ꯑꯗꯨꯒꯤ ꯅꯨꯡꯉꯥꯏꯕ
ꯑꯩꯁꯨ ꯑꯇꯩꯗꯤ ꯄꯥꯛ ꯍꯩꯇꯦꯕꯀꯣ ꯑꯗꯨꯁꯨ ꯁꯤꯡꯖꯨ ꯁꯦꯝꯕꯗꯤ ꯑꯩ ꯐꯖꯅ ꯍꯩꯌꯦ
ꯑꯁ ꯐꯩꯅꯦ ꯁꯤꯡꯖꯨꯗꯤ ꯌꯥꯝ ꯆꯥꯅꯤꯡꯉꯤ ꯑꯩꯗꯤ ꯃꯣꯏꯁꯨ ꯑꯩ ꯑꯩꯉꯣꯟꯗ ꯒ꯭ꯌꯥꯟ ꯇꯥꯔꯅꯤ ꯑꯩꯗꯤ ꯐꯥꯔꯁꯇ ꯐꯝꯃꯅꯤꯀꯣ ꯆꯥꯕ ꯍꯧꯔꯒꯦ ꯍꯥꯏꯗꯤ ꯑꯍꯥꯟꯕ ꯑꯩꯅ ꯍꯥꯟꯅ ꯐꯝꯃꯅꯤ ꯑꯗꯣ ꯂꯥꯁꯇ ꯑꯩꯅ ꯍꯧꯒꯠꯄ ꯍꯥ ꯍꯥ ꯆꯥꯕꯗꯗꯤ ꯉꯥꯎꯖꯩ
ꯑꯗꯨꯗ ꯂꯩꯕ
ꯅꯠꯇꯦꯗ ꯑꯥ ꯍꯦ ꯍꯦ ꯇꯥꯅꯤꯡꯗꯔ꯭ꯦꯗꯥ ꯍꯩꯕꯥꯈꯛ
ꯑꯗꯣ ꯅꯪ ꯃꯣꯔꯣꯛ ꯆꯥꯃꯟꯕꯒꯤ ꯑꯣꯏꯔꯝꯅꯤꯌꯦ ꯅꯪ ꯆꯦꯟꯕ ꯉꯝꯗꯕꯗꯣ
ꯑꯦ ꯆꯦꯟꯕꯗꯤ ꯉꯝꯃꯦꯍꯦ ꯆꯦꯟꯕꯗꯣ ꯀꯟꯃꯟꯕꯒꯤ ꯕꯣꯜ ꯐꯥꯎ ꯕꯣꯜ ꯕꯥ ꯐꯥꯎ ꯆꯦꯟꯕꯗꯣ ꯕꯣꯜ ꯐꯥꯎ ꯌꯥꯎꯕ ꯉꯝꯗꯦꯍꯦ
ꯑꯥ ꯎꯝ ꯑꯗꯨꯝ ꯂꯩꯅ ꯎꯝ ꯅꯣꯏ ꯖꯥꯠ ꯄꯨꯟ ꯄꯨꯟꯅ ꯏꯁꯄꯣꯠ ꯇꯧꯕꯗꯣ
ꯑꯥ ꯑꯥ
ꯑꯗꯨꯗ ꯌꯥꯎꯕ꯭ꯔꯥ
ꯎꯝ ꯑꯗꯨꯗꯤꯀꯣ
ꯑꯥ
ꯑꯩꯈꯣꯏꯗꯤ ꯎꯝ ꯖꯥꯇꯤ ꯆꯥꯎꯈ꯭ꯔꯕꯅꯤꯅ ꯑꯗꯨ ꯍꯣꯁ ꯇꯧꯕ ꯃꯐꯝ ꯇꯧꯕ ꯉꯝꯕ ꯂꯩꯇꯕꯀꯣ ꯒ꯭ꯌꯥꯟ ꯇꯥꯕ꯭ꯔꯥ ꯍꯜꯂꯣ
ꯎꯝ ꯇꯥꯗꯕ꯭ꯔꯥ